ꯏꯃꯅꯕꯤ
ꯍꯥꯎ
ꯀꯃꯥꯏ ꯀꯃꯥꯏ ꯇꯧꯔꯤꯒꯦ
ꯑꯗꯨꯝ ꯂꯩꯔꯤꯌꯦ ꯅꯪꯗꯤ
ꯑꯩꯁꯨ ꯂꯩꯔꯤꯌꯦ
ꯑꯣ
ꯍꯧꯖꯤꯛꯀꯥꯟꯁꯤꯕꯨ ꯀꯣꯏꯕꯒ ꯑꯃꯇ ꯆꯠꯇ꯭ꯔꯕ꯭ꯔꯣ
ꯀꯣꯏꯕꯁꯦ ꯈꯒꯗꯤ ꯆꯠꯂꯦ ꯑꯗꯣ ꯌꯥꯝ ꯀꯟꯅꯗꯤ ꯆꯠꯇ꯭ꯔꯦ ꯑꯩꯈꯣꯏꯒꯤ ꯑꯥ ꯈꯒꯗꯤ ꯆꯠꯂꯦ ꯑꯗꯣ ꯌꯥꯝ ꯀꯟꯅ ꯆꯠꯇ꯭ꯔꯦ ꯑꯩꯈꯣꯏꯒꯤ ꯀ꯭ꯂꯥꯁꯅꯨꯡ ꯀꯩꯀꯥ ꯈꯔ ꯇꯧꯕꯅꯤꯅ ꯆꯠꯇ꯭ꯔꯦ
ꯅꯣꯡꯃꯊꯪ ꯄꯨꯟꯁꯤꯗꯅ
ꯀꯗꯥꯏꯗ ꯄꯨꯟꯁꯤꯒꯦ
ꯍꯟꯗꯛ ꯑꯦꯄꯜ ꯐꯥꯝ ꯆꯠꯂꯨꯁꯦ
ꯌꯥꯏ ꯌꯥꯏꯌꯦ ꯑꯦꯄꯜ ꯐꯥꯔꯝꯗ ꯑꯣꯏꯅ ꯆꯠꯂꯨꯁꯦ ꯑꯦꯄꯜ ꯐꯥꯝꯗꯣ ꯍꯧꯖꯤꯛ ꯁꯣꯁꯦꯜ ꯃꯦꯗꯤꯌꯥꯗ ꯊꯥꯒꯠꯂꯛꯄ ꯀꯥꯟꯗ ꯌꯥꯝ ꯐꯖꯩꯌꯦ ꯃꯐꯝꯗꯣ ꯌꯥꯝ ꯐꯖꯕ ꯃꯥꯜꯂꯦ ꯑꯩꯁꯨ ꯆꯠꯅꯤꯡꯉꯒ ꯂꯩꯔꯝꯃꯤꯅꯦ ꯃꯣꯏꯒꯤ ꯑꯁ ꯍꯥꯏꯗꯤ ꯅꯦꯆꯔꯒꯤ ꯉꯥꯛꯇ ꯑꯣꯏꯕ ꯃꯥꯜꯂꯦ ꯃꯐꯝꯗꯣ
ꯃꯥꯅꯦ ꯑꯗꯨꯅꯦ ꯍꯥꯏꯁꯦ ꯑꯩꯁꯨ ꯃꯤꯅ ꯊꯥꯒꯠꯆꯔꯛꯄꯗ ꯎꯕꯗ ꯌꯥꯝ ꯆꯠ
ꯎꯝ ꯆꯠꯅꯤꯡꯉꯦ ꯑꯩꯁꯨ ꯑꯩꯁꯨ ꯆꯠꯅꯤꯡꯉ ꯂꯩꯔꯝꯃꯤꯅꯦ ꯆꯠꯂꯨꯁꯦ ꯅꯣꯡꯃ ꯑꯗꯨꯒ ꯃꯇꯝꯗꯣ ꯍꯥꯏꯅꯔꯀꯥꯟꯗ ꯆꯠꯂꯨꯁꯦ ꯑꯗꯣ ꯑꯥꯗ ꯑꯆꯥ ꯑꯊꯛ ꯈꯔ ꯄꯨꯁꯤꯔꯣ ꯑꯗꯨꯒ ꯑꯥꯗ ꯆꯥꯔꯨꯁꯦ
ꯍꯣꯏ ꯑꯗꯨꯃꯥꯏꯅ ꯄꯨꯔꯒ ꯆꯠꯂꯁꯦ ꯑꯗꯨꯒ ꯆꯥꯁꯦ ꯑꯗꯨꯒ ꯐꯣꯇꯣ ꯐꯖ ꯐꯖꯕ ꯃꯌꯥꯝ ꯑꯃ ꯀꯥꯞꯄ ꯄꯛꯆꯦ
ꯌꯥꯏꯌꯦ ꯌꯥꯏꯌꯦ ꯆꯠꯁꯦ ꯆꯠꯁꯦ ꯅꯨꯃꯤꯠ ꯑꯃ ꯍꯥꯏꯅꯔꯒ ꯀꯗꯥꯥꯏꯗꯒꯤ ꯑꯩꯈꯣꯏꯒꯤ ꯁꯨꯡꯆꯔ ꯆꯠꯇꯦ ꯑꯗꯨꯝ ꯏꯃꯨꯡꯗꯒꯤ ꯃꯄꯥꯟ ꯊꯣꯛꯇꯦ ꯂꯩ ꯂꯩꯔꯦ ꯅ ꯐꯥꯗꯣꯛꯁꯨ ꯀꯣꯏꯕ ꯀꯩꯀꯥꯗꯤ ꯈꯔ ꯆꯠꯄ ꯌꯥꯕꯅꯦ
ꯃꯥꯅꯦ ꯍꯥꯏꯕ ꯎꯅꯗꯕꯁꯨ ꯌꯥꯝ ꯊꯤꯅ ꯀꯨꯏꯔꯦ ꯑꯩꯈꯣꯏꯁꯦ
ꯂꯨꯁꯦ ꯑꯦꯄꯜ ꯐꯥꯔꯝꯗꯣ ꯌꯥꯝ ꯐꯖꯕ ꯃꯥꯜꯂꯦ ꯃꯣꯏꯗꯣ ꯉꯥꯒꯁꯨ ꯈꯔ ꯂꯩꯕ ꯃꯥꯜꯂꯤꯅꯦ ꯃꯣꯏ ꯄꯨꯈ꯭ꯔꯤꯗꯣ
ꯃꯣꯏꯅꯦ ꯀꯣꯏ ꯍꯥꯏꯕ꯭ꯔꯥ ꯀꯩꯅꯣꯝ ꯍꯥꯏꯅꯤ ꯉꯥ ꯃꯃꯤꯡ ꯀꯥꯇ꯭ꯔꯁꯨ
ꯑꯣ ꯈꯉꯕꯨ ꯈꯉꯗꯦꯅꯦ ꯆꯠꯂꯨꯁꯦ ꯑꯗꯣ ꯈꯔ ꯂꯩꯔꯀꯥꯟꯗ ꯑꯃꯨꯛ ꯖꯨꯗ ꯆꯠꯂꯨꯁꯦ
ꯍꯣꯏ ꯆꯠꯂꯨꯁꯪ ꯌꯥꯏꯒꯤ ꯏꯃꯥꯟꯅꯕꯤ ꯑꯁ ꯆꯍꯤ ꯀꯌꯥꯁꯨ ꯌꯦꯡꯅꯤ ꯑꯩꯈꯣꯏꯒ ꯏꯕꯥꯅꯤ ꯊꯦꯡꯅꯗꯣꯏꯁꯨ ꯌꯦꯡꯅꯦ
ꯎꯝ ꯀꯨꯏꯔꯦ ꯀꯨꯏꯔꯦ ꯊꯦꯡꯅꯗ꯭ꯔꯤꯁꯦ ꯍꯟꯗꯛꯇꯤ ꯁꯣꯔꯍꯦꯜꯂꯒꯨꯝꯁꯤ ꯌꯥꯝꯅ ꯃꯊꯪ ꯃꯊꯪ ꯀꯣꯏꯈꯥꯏꯔꯁꯤ ꯍꯦꯛꯇ ꯍꯧꯖꯤꯛꯀꯥꯟꯗꯤ ꯃꯅꯤꯄꯨꯔꯒꯤ ꯑꯈꯪꯉꯩꯁꯤꯁꯨꯅꯦ ꯑꯌꯥꯝꯕꯅ ꯂꯣꯏꯅ ꯁꯦꯝꯒꯠꯂꯛꯑꯦ ꯑꯗꯨꯝ ꯑꯇꯣꯞ ꯑꯇꯣꯞꯄ ꯂꯝꯒꯤ ꯃꯤꯁꯤꯡꯅ ꯂꯥꯛꯑꯀꯥꯟꯗ ꯃꯌꯥꯝ ꯌꯦꯡꯅꯔ ꯃꯥꯜꯂꯦ ꯂꯣꯛꯇꯥꯛꯁꯨ ꯑꯍꯤꯡꯒ ꯂꯦꯛꯑꯀꯥꯟꯗ ꯐꯨꯝꯗꯤ ꯃꯊꯛꯇ ꯌꯨꯝ ꯁꯥꯔꯀꯥꯟꯗ ꯑꯍꯤꯡꯒ ꯂꯦꯛꯑꯀꯥꯟꯗ ꯂꯩꯕ ꯌꯥ ꯃꯥꯜꯂꯦ
ꯍꯅꯦ ꯃꯣꯏꯅ ꯌꯥꯝ ꯊꯥꯒꯠꯂꯛꯏꯅꯦ
ꯎꯝ ꯍꯧꯖꯤꯛꯀꯥꯟꯗꯤ ꯁꯨꯃꯥꯏꯅ ꯐꯣꯟꯗ ꯊꯥꯒꯠꯂꯛꯄꯁꯦ ꯑꯃꯔꯣꯝꯗꯗꯤ ꯑꯃꯨꯛ ꯐꯩ ꯑꯗꯨꯝ ꯃꯐꯝꯉꯩꯗꯣ ꯐꯖ ꯐꯖꯕꯗꯣ ꯃꯣꯏꯅ ꯊꯥꯒꯠꯂꯛꯑꯕꯅꯤꯅ ꯑꯩꯈꯣꯏꯗꯁꯨ ꯈꯪꯉꯕꯅꯤꯅ ꯑꯗꯨꯝ ꯆꯠꯅꯤꯡꯕ ꯑꯣꯏꯍꯜꯂꯦ ꯍꯥꯏꯕ
ꯃꯥꯅꯦ ꯑꯩꯈꯣꯏꯁꯨ ꯑꯃꯨꯛꯇꯪ ꯆꯠꯂꯨꯁꯤꯗꯅ ꯑꯥꯗ ꯂꯦꯛꯑꯒ ꯁꯟꯔꯥꯏꯁ ꯄꯠꯇꯨ ꯌꯦꯡꯗꯅ
ꯑꯧ ꯇꯧꯔꯨꯁꯦ ꯑꯩꯁꯨ ꯂꯣꯛꯇꯥꯛꯀꯨꯝꯕꯗꯣ ꯌꯥꯝ ꯆꯠꯅꯤꯡꯉꯉꯦ ꯃꯍꯧꯁꯥꯒꯤ ꯏꯃꯥꯒꯤ ꯐꯖꯕꯒꯤ ꯁꯛꯇꯝꯉꯩꯗꯣ ꯑꯁ ꯌꯦꯡꯅꯤꯡꯉꯦ ꯈꯪꯗꯦꯗ ꯆꯠꯅꯤꯡꯉꯦ ꯏꯪ ꯅꯨꯡꯁꯤꯠꯀꯗꯣ ꯏꯪ ꯏꯪ ꯂꯥꯎꯅꯒ ꯐꯪꯗꯧ ꯃꯥꯜꯂꯤꯕꯨ
ꯃꯥꯅꯦ ꯑꯁ ꯆꯠꯅꯤꯡꯉꯤ ꯌꯥꯝꯅ
ꯎꯝ ꯆꯠꯅꯤꯡꯉꯦ
ꯑꯩꯈꯣꯏ ꯃꯔꯤ ꯃꯉꯥꯁꯦ ꯈꯔ ꯇꯣꯏꯅ ꯄꯨꯟꯕꯗꯤ ꯐꯔꯕꯅꯤ
ꯃꯥꯅꯦ ꯈꯔ ꯄꯨꯟꯕꯗꯤ ꯐꯕꯅꯦ ꯑꯗꯨꯝ ꯃꯥꯏ ꯃꯥꯒꯤ ꯀ꯭ꯂꯥꯁ ꯀꯩꯅꯣ ꯂꯣꯏꯅꯈꯤꯕꯗꯒꯤ ꯑꯗꯨꯝ ꯄꯨꯟꯅꯈꯤꯗ꯭ꯔꯦ ꯑꯗꯣ ꯄꯨꯟꯅꯗ꯭ꯔꯕꯅꯤꯅ ꯑꯗꯨꯝ ꯀꯥꯎꯊꯣꯛꯅꯔꯛꯑꯦ ꯑꯗꯨ ꯅꯣꯡ ꯐꯥꯗꯣꯛꯇꯤ ꯑꯗꯨꯝ ꯄꯨꯟꯕ ꯈꯣꯠꯄꯁꯦ ꯃꯁꯤꯁꯨ ꯌꯥꯝꯅ ꯀꯥꯟꯅꯕ ꯑꯩꯈꯣꯏ ꯃꯁꯦꯟꯒꯤ ꯃꯔꯤꯗꯁꯨ ꯌꯥꯝ ꯐꯒꯠꯄ ꯑꯣꯏꯗꯣꯏꯖꯥꯠꯅꯤ
ꯑꯗꯨꯅꯦ ꯍꯥꯏꯕ
ꯎꯝ ꯑꯁ ꯈꯪꯅꯩꯗ ꯑꯗꯣ ꯍꯧꯖꯤꯛꯀꯥꯟꯒꯤ ꯃꯅꯤꯄꯨꯔꯒꯤ ꯀꯩꯅꯣꯗꯨꯁꯨ ꯀꯣꯏꯐꯝ ꯈꯣꯐꯝꯁꯤꯁꯨ ꯌꯥꯝ ꯐꯖꯔꯦꯗ ꯊꯥꯏꯅꯗꯤ ꯐꯖꯅ ꯁꯦꯝ ꯁꯦꯝꯒꯠꯂꯝꯗꯕ ꯃꯌꯥꯝꯗꯣ ꯍꯧꯖꯤꯛꯇꯤꯅꯦ ꯂꯣꯏꯅ ꯁꯦꯝꯒꯠꯅꯔꯛꯑꯦ ꯃꯤꯉꯩꯁꯨꯅꯦ ꯑꯗꯨꯝ ꯃꯄꯥꯜ ꯂꯝꯗ ꯆꯠꯇ꯭ꯔꯁꯨ ꯑꯩꯈꯣꯏ ꯃꯅꯤꯄꯨꯔꯒꯤ ꯐꯖꯕ ꯃꯌꯥꯝꯁꯦ ꯃꯁꯤ ꯌꯦꯡꯉꯒ ꯌꯥꯔꯦ ꯍꯥꯏꯕ ꯀꯥꯡꯕꯨ ꯑꯃꯁꯨ ꯌꯥꯎꯔꯤ ꯌꯥꯝ ꯐꯖꯅ ꯁꯦꯝꯨꯝꯒꯠꯂ ꯌꯥꯝ ꯐꯖꯅ ꯁꯦꯝꯒꯠꯂꯦ ꯀꯪꯂꯥ ꯑꯗꯒꯤꯗꯤ ꯑꯁ ꯈꯪꯗꯦꯗ ꯍꯟꯗꯛꯀꯤ ꯂꯝꯐꯦꯜꯒꯤꯗꯨꯁꯨ ꯌꯥꯝ ꯐꯖꯕ ꯃꯥꯜꯂꯦ ꯃꯣꯏꯒꯤ ꯊꯥꯒꯠꯅꯔꯛꯄ ꯀꯥꯟꯗ
ꯐꯖꯕꯨꯗꯤ ꯐꯖꯩ ꯑꯗꯨ ꯀꯕꯣꯛ ꯈꯪꯗꯨꯅ ꯃꯌꯥꯝ ꯑꯃ ꯃꯥꯡꯍꯜꯂꯤꯑꯅ ꯑꯗꯨꯒꯤꯁꯨ ꯌꯥꯝꯅ ꯀꯟꯅ ꯅꯩꯅꯔꯤꯗꯣ ꯑꯗꯒꯤꯅꯦ ꯍꯧꯖꯤꯛꯁꯤꯅꯅꯦ ꯀꯃꯥꯏ ꯑꯃꯨ ꯇꯧꯋꯤ ꯈꯪꯕ꯭ꯔꯥ ꯊꯝꯕꯥꯜ ꯑꯃꯨꯛ ꯊ ꯇꯟꯅꯔꯦ
ꯑꯣ ꯊꯝꯕꯥꯜ ꯃꯇꯝꯁꯨ ꯑꯣꯏꯔꯦꯀꯣ ꯍꯧꯖꯤꯛꯁꯦ
ꯍꯣꯏ ꯍꯣꯏ ꯊꯝꯕꯥꯜꯗꯣ ꯄꯣꯝꯈꯠꯅꯔꯛꯑꯦ ꯑꯗꯨꯒꯤ ꯊꯝꯕꯥꯜ ꯑꯃꯨꯛ ꯊꯥꯒꯠꯅꯔꯛꯑꯦ
ꯑꯁ ꯃꯅꯤꯄꯨꯔ ꯈꯪꯗꯦꯗ ꯀꯨꯝꯍꯩ ꯍꯔꯥꯎꯁꯦ ꯍꯦꯛ ꯋꯥꯠꯇꯦ ꯀꯣꯏꯐꯝ ꯂꯥꯛꯐꯝꯁꯦ ꯊꯣꯛꯅ ꯅꯨꯡꯉꯥꯏꯈ꯭ꯔꯕ ꯑꯩꯈꯣꯏꯒꯤ ꯀꯩꯅꯣꯁꯦ ꯃꯩꯇꯩꯕꯥꯛꯁꯦ
ꯑꯩꯈꯣꯏꯅ ꯅꯨꯡꯉꯥꯏꯕꯝ ꯈꯪꯗꯔꯤꯅꯤꯗꯣ ꯃꯁꯤꯗꯩꯁꯤꯗ
ꯃꯥꯅꯦ ꯃꯥꯅꯦ ꯑꯩꯈꯣꯏꯅ ꯏꯃꯨꯡꯗꯒꯤ ꯁꯣꯛꯍꯟ ꯍꯦꯟꯗꯦ ꯈꯪꯗꯦ ꯇꯧꯔꯤꯁꯦ ꯀꯣꯏꯔꯨꯁꯦ ꯍꯟꯗꯛꯇꯤ ꯈꯔ ꯑꯌꯥꯝꯕꯅ ꯑꯩꯈꯣꯏꯒꯤ ꯃꯅꯤꯄꯨꯔꯒꯤ ꯃꯐꯝꯁꯦ ꯁꯤꯟꯕ ꯊꯨꯡꯅ ꯂꯣꯏꯅ ꯆꯠꯂꯒꯅꯦ ꯌꯦꯡꯉꯨꯔꯀꯥꯟꯗ ꯑꯇꯣꯞꯄ ꯃꯐꯝꯗ ꯑꯃꯨꯛꯀ ꯆꯠꯂꯒ ꯀꯣꯏꯔꯨꯁꯤ
ꯍꯣꯏ ꯑꯗꯨꯅꯦ ꯑꯩꯈꯣꯏꯖꯨ ꯄꯨꯟꯗꯕ ꯈꯣꯠꯇꯕꯁꯦ ꯌꯥꯝꯅ ꯀꯨꯏꯔꯦ
ꯎꯝ ꯃꯥꯅꯤ ꯀꯨꯏꯔꯦ ꯀꯨꯏꯔꯦ
ꯑꯩꯗꯤ ꯑꯩ ꯀꯥꯁꯤꯛ ꯀꯥꯎꯈ꯭ꯔꯕꯣꯏ ꯈꯜꯂꯔꯕ ꯆꯝꯅꯅ
ꯑ ꯀꯩꯗꯧꯕꯩ ꯀꯥꯎꯗꯣꯏꯅꯣ ꯏꯃꯥꯟꯅꯕꯤꯕꯨ ꯀꯥꯎꯔꯣꯏ ꯀꯥꯎꯔꯣꯏ ꯀꯥꯎꯁꯨ ꯀꯥꯎꯗꯦ ꯀꯥꯎꯁꯨ ꯀꯥꯎꯔꯣꯏ ꯈꯪꯗꯦꯗ ꯀꯩꯗꯧꯕꯩ ꯀꯥꯎꯗꯣꯏꯅꯣ ꯄꯨꯜꯂꯨꯁꯤ ꯄꯨꯜꯂꯨꯁꯦ ꯍꯟꯗꯛꯇꯤꯅꯦ ꯁꯣꯏꯍꯜꯂꯒꯨꯝꯁꯦ
ꯈꯪꯗꯦꯗ ꯑꯩꯈꯣꯏꯅ ꯊꯥꯏꯅ ꯏꯃꯥꯟꯅꯕꯤ ꯂꯣꯏꯅꯔꯛꯄꯁꯤꯅꯅꯦ ꯌꯥꯝꯅ ꯅꯨꯡꯁꯤ ꯏꯆꯝꯆꯝꯒꯩ ꯍꯧꯖꯤꯛꯀꯥꯟꯒꯤ ꯑꯉꯥꯡꯒꯩꯁꯤ ꯅꯅꯦ ꯀꯃꯥꯏꯅ ꯇꯧꯕꯅꯣ ꯈꯪꯗꯦ ꯑꯉꯥꯡ ꯃꯃꯤꯠ ꯉꯥꯏꯔꯤ ꯑꯣꯏꯅꯕ ꯍꯥꯟꯅ ꯇꯧꯋꯤ ꯍꯦꯛꯇ ꯉꯥꯡꯅꯤꯡꯉꯛꯑꯦ ꯍꯥꯏꯕ ꯑꯉꯥꯡꯅꯤ ꯄꯦꯇꯋꯥꯁꯤꯡꯁꯤꯅ ꯃꯔꯣꯟ ꯑꯃ
ꯃꯥꯅꯦ ꯃꯥꯅꯦ ꯑꯉꯥꯡꯉꯩꯁꯤꯡꯁꯨ ꯂꯣꯏꯅ ꯒ꯭ꯌꯥꯟ ꯇꯥꯗꯦ ꯃꯣꯏꯁꯨ ꯀꯅꯥꯅꯕꯨ ꯁꯣꯏꯔꯤꯅꯣ ꯈꯪꯗꯦ
ꯑꯗꯨꯅꯦ ꯍꯥꯏꯁꯦ
ꯎꯝ ꯀꯔꯤ ꯍꯤꯡꯖꯥꯡ ꯆꯥꯔꯒꯦ ꯉꯁꯤꯕꯣ
ꯀꯥꯡꯁꯣꯏ ꯑꯃ ꯊꯣꯡꯉꯥ ꯆꯥꯔꯦ
ꯎꯝ
ꯏꯃꯥꯟꯅꯕꯤꯗꯤ ꯀꯩ ꯆꯥꯔꯒꯦ
ꯑꯣ ꯑꯩꯗꯤ ꯍꯪꯒꯥꯝ ꯑꯃ ꯊꯣꯡꯉꯦ ꯑꯃꯅ ꯑꯈꯣꯏꯒꯤ ꯊꯥꯏꯅꯒꯤ ꯏꯄꯥ ꯏꯄꯨꯅ ꯇꯧꯕꯤꯔꯝꯕ ꯑꯗꯨꯝ ꯆꯥꯟꯅꯔꯒ ꯂꯥꯛꯄ ꯑ ꯊꯣꯏꯗꯤꯡꯒ ꯁꯤꯡꯒ ꯀꯩꯅꯣ ꯇꯧꯕꯗꯣ ꯑꯗꯨ ꯆꯥꯏ ꯑꯥ ꯀꯥꯡꯁꯨꯕꯤꯁꯨ ꯂꯣꯏꯃꯛꯀ ꯆꯥꯏ ꯀꯌꯥꯗꯤ ꯍꯥꯎꯈ꯭ꯔꯦ ꯍꯪꯒꯥꯝ ꯍꯪꯒꯥꯝ ꯊꯣꯡꯕꯗꯨꯒ ꯊꯣꯛꯅ ꯆꯥꯟꯅꯒ꯭ꯔꯦ
ꯃꯥꯅꯤꯅꯦ
ꯎꯝ ꯃꯇꯝ ꯃꯇꯝꯒꯤ ꯍꯤꯡꯖꯥꯡꯁꯤꯖꯨꯅꯦ ꯆꯥꯕꯗ ꯌꯥꯝ ꯀꯥꯟꯅꯕ ꯆꯥꯅꯤꯗ
ꯑꯗꯨꯅꯦ
ꯀꯩ ꯀꯩ ꯏꯟꯖꯥꯡ ꯑꯁ ꯑꯗꯨꯕꯨ ꯅꯣꯏ ꯍꯟꯗꯛꯀꯤ ꯀꯣꯏꯕꯗꯨꯗꯤ ꯁꯣꯏꯍꯜꯂꯒꯨꯝꯁꯤꯀꯣ
ꯍꯣꯏ ꯑꯗꯨꯅꯦ ꯑꯩꯅꯅꯦ ꯍꯪꯉꯛꯏꯁꯦ ꯏꯃꯥꯟꯅꯕꯤꯅꯦꯅ ꯂꯣꯏꯅꯕ ꯑꯗꯣ ꯑꯩꯈꯣꯏꯃ ꯉꯥꯏꯔꯦ ꯈꯔ ꯏꯕꯥꯅꯤꯃꯛ ꯉꯥꯏꯔꯦ ꯈꯔ ꯐꫭꯒꯟ ꯇꯧꯅꯗꯅ ꯇꯧꯔꯤꯕꯁꯦ ꯑꯇꯩꯗꯤ ꯃꯣꯏꯒꯤ ꯊꯕꯛꯅ ꯆꯤꯜꯂꯤꯕꯅꯤ ꯍꯥꯏ ꯑꯗꯨꯅ ꯇꯧ ꯂꯩꯔꯦ
ꯃꯥꯅꯦ ꯃꯥꯅꯦ ꯃꯥꯥꯏ ꯃꯥꯥꯏꯒꯤ ꯊꯕꯛꯉꯩꯖꯦ ꯍꯦꯠꯇ ꯌꯥꯔꯛꯇ꯭ꯔꯦ ꯍꯟꯗꯛꯇꯤ ꯂꯣꯏꯅ ꯁꯨꯗꯕ ꯌꯥꯔꯣꯏ ꯑꯗꯨꯅ ꯂꯣꯏꯅ ꯄꯨꯜꯂꯀꯥꯟꯗꯅꯦ ꯑꯈꯣꯏ ꯃꯌꯥꯝ ꯆꯠꯂꯨꯁꯤ ꯑꯦꯄꯜ ꯐꯥꯔꯝꯗꯨꯗ ꯑꯦꯄꯜ ꯐꯥꯔꯝꯗ ꯅꯠꯇꯦ ꯍꯧꯖꯤꯛꯀꯤ ꯀꯩꯅꯣ ꯂꯣꯛꯇꯥꯛꯇꯁꯨ ꯆꯠꯂꯨꯁꯤ ꯖꯨꯗꯁꯨ ꯆꯠꯂꯨꯁꯤ ꯈꯪꯗꯦꯗ ꯑꯩꯗꯤ ꯅꯨꯡꯁꯤ ꯖꯨꯗ ꯂꯩꯔꯤꯕ ꯑꯩꯈꯣꯏꯒꯤ ꯁꯉꯥꯏ ꯁꯖꯤ ꯁꯤꯒꯨꯝꯕꯁꯤꯁꯨꯅꯦ ꯌꯥꯝ ꯌꯦꯡꯅꯤꯡꯉꯦ ꯈꯔꯗꯤ ꯂꯩꯔꯤꯕ ꯃꯥꯜꯂꯦ ꯃꯣꯏꯗꯣ
ꯂꯩꯕ ꯃꯥꯜꯂꯦ ꯑꯩꯈꯣꯏꯅ ꯌꯦꯡꯅꯤꯡꯉꯦꯅ ꯀꯩꯕꯨꯜ ꯂꯝꯖꯥꯎꯗ ꯆꯠꯂꯒ ꯌꯦꯡꯕꯁꯨ ꯐꯪꯗ꯭ꯔꯦꯗꯅ
ꯎꯝ
ꯃꯣꯏꯒꯤ ꯑꯥ ꯇꯦꯂꯦꯁꯀꯣꯞ ꯑꯃ ꯑꯗꯨ ꯊꯥꯜꯂꯒꯗꯤ ꯇꯧꯋꯦ ꯑꯗꯨ ꯑꯣꯏ ꯇꯥꯔꯒꯁꯨ ꯏꯃꯤꯠꯅ ꯍꯦꯛ ꯎꯕꯗꯨꯗꯤ ꯐꯪꯗ꯭ꯔꯤꯖꯅ ꯀꯩꯕꯨꯜ ꯂꯝꯖꯥꯎꯗꯗꯤ
ꯍꯣꯏ ꯍꯣꯏ ꯅꯪ ꯀꯩꯅꯣ ꯆꯠꯂꯕ꯭ꯔꯣ ꯀꯩꯕꯨꯜ ꯂꯝꯖꯥꯎꯗ ꯌꯦꯡꯕ ꯆꯠꯂꯕ꯭ꯔꯥ
ꯆꯠꯇ꯭ꯔꯤꯗ ꯃꯤꯅ ꯍꯥꯏꯅꯔꯛꯄꯗ ꯇꯥꯕꯩ ꯋꯥꯅꯤ
ꯑꯣ ꯑꯩꯁꯖꯅꯦ ꯆꯠꯅꯤꯡꯉꯦ ꯍꯥꯏꯕ ꯀꯩꯕꯨꯜ ꯂꯝꯖꯥꯎꯗꯏꯦ ꯃꯐꯝꯗꯨꯗ ꯑꯁꯦꯡꯕ ꯑꯣꯏꯅ ꯆꯠꯅꯤꯡꯉꯀꯥꯟꯗꯅꯦ ꯌꯦꯡꯅꯤꯡꯉꯦ ꯌꯥꯝꯅ ꯖꯨꯒꯤꯗꯨꯗꯤ ꯈꯔ ꯑꯃꯅ ꯁꯉꯥꯏꯅꯦ ꯍꯥꯏꯕ ꯌꯥꯎ ꯈꯔ ꯑꯃꯅ ꯁꯖꯤꯅꯤ ꯍꯥꯏꯕ ꯌꯥꯎ ꯒ꯭ꯌꯥꯟ ꯇꯥꯗꯦ ꯑꯗꯣ ꯃꯃꯥꯡꯒꯤ ꯁꯤꯗ ꯑꯩꯈꯣꯏꯅ ꯆꯠꯂꯨꯕ ꯀꯥꯟꯗꯗꯤ ꯁꯉꯥꯏꯅꯦ ꯊꯣꯛꯂꯛꯑꯦ ꯈꯣꯠꯂꯦꯅ ꯑꯩꯈꯣꯏꯗꯣ ꯑꯃꯅꯤ ꯑꯗꯤ ꯂꯩꯕ ꯃꯥꯜꯂꯤ ꯑꯗꯣ ꯍꯟꯗꯛꯇꯤ ꯌꯦꯡꯉꯨꯁꯤ ꯀꯨꯏꯔꯦ ꯆꯠꯇꯕ ꯌꯥꯝ ꯁꯦꯝꯒꯠꯂꯝꯗꯨ ꯃꯥꯜꯂꯦ
ꯆꯠꯂꯨꯁꯤ ꯆꯠꯂꯨꯁꯤ ꯑꯩꯈꯣꯏ ꯈꯔꯅꯦ ꯍꯧ ꯍꯧ ꯍꯥꯎ ꯇꯧꯗꯅ ꯁꯤꯟꯗ꯭ꯔꯗꯤꯅꯦ ꯑꯇꯩꯩꯅꯁꯤꯜꯂꯛ ꯀꯗꯤ ꯑꫭꯏꯔꯔꫭꯏ ꯗꯕꯅꯤ ꯑꯩꯗꯤ ꯑꯦ ꯄꯜ ꯐꯥꯝ ꯆꯠꯄꯗꯨꯗ ꯐꯖꯅꯕꯨ ꯐꯝꯃꯒ ꯅꯨꯡꯁꯤꯠ ꯍꯥꯡꯖꯤꯠꯀ ꯌꯥꯝ ꯂꯥꯡꯅ ꯆꯥꯅꯤꯡꯉꯤꯅꯦ
ꯌꯥꯏꯌꯦ ꯆꯥꯔꯨꯖꯦ ꯑꯈꯣꯏꯒꯤ ꯍꯩ ꯔꯥ ꯀꯩꯀꯥ ꯈꯔ ꯂꯩꯔꯒꯅꯦ ꯑꯗꯨ ꯃꯐꯝꯗꯨꯗꯅꯦ ꯀꯔꯤꯅꯣꯃ ꯊꯥꯔꯀꯥꯟꯗ ꯆꯥꯔꯨꯁꯤ ꯑꯗꯨꯒ ꯎꯝ ꯊꯛꯅꯕ ꯆꯥꯉꯥꯡꯂ ꯀꯔꯤꯅꯣꯃꯒ ꯂꯣꯜꯂꯒ ꯁꯤꯡꯖꯨꯒ ꯇꯧꯔꯒ ꯆꯥꯔꯗꯤ ꯑꯁ ꯅꯨꯡꯉꯥꯏꯗꯨ ꯌꯥꯝ ꯃꯥꯜꯂꯦ ꯃꯣꯏ ꯅꯨꯡꯁꯤꯠ ꯈꯨꯁꯤꯠꯇꯨꯗ
ꯑꯗꯨꯅꯦ ꯌꯥꯝꯅ ꯅꯨꯡꯉꯥꯏꯅꯤ ꯍꯥꯏꯕ
ꯆꯠꯂꯨꯁꯦ ꯍꯟꯗꯛ ꯃꯣꯏ ꯅꯨꯡꯉꯥꯏꯗꯨ ꯌꯥꯝ ꯃꯥꯜꯂꯦ ꯎꯝ ꯑꯗꯨꯝ ꯍꯧꯖꯤꯛꯀꯤ ꯃꯇꯝꯗ ꯀꯣꯏꯕ ꯆꯠꯄꯁꯤꯅꯅꯦ ꯑꯁ ꯑꯩꯈꯣꯏꯒꯤ ꯃꯍꯧꯁꯥꯒꯤ ꯑꯣꯏꯕꯁꯤꯅ ꯂꯣꯏꯅ ꯐꯖꯔꯕ ꯍꯦꯜꯂꯛꯏꯗ ꯃꯤꯅꯒ ꯄꯨꯛ ꯁꯦꯝ ꯁꯦꯝꯖꯤꯟꯕ ꯈꯣꯠꯄꯗꯨꯗꯤ ꯀꯌꯥ ꯊꯣꯏꯅ ꯅꯨꯡꯉꯥꯏꯕꯗꯣ ꯑꯣꯏꯔꯛꯇ꯭ꯔꯦ
ꯃꯥꯅꯦ ꯑꯗꯨꯅꯕꯨ ꯑꯩꯅ ꯅꯪꯉꯣꯟꯗ ꯍꯥꯟꯅ ꯍꯧꯔꯛꯏꯁꯤꯅꯤ ꯑꯩꯈꯣꯏꯗꯤ ꯋꯥꯈꯜꯂꯣꯟ ꯃꯥꯟꯅꯕ ꯃꯁꯦꯟꯅꯤꯅ ꯆꯠꯁꯦ ꯍꯥꯏꯕꯗꯣ ꯁꯠ ꯁꯠ ꯌꯥꯔꯛꯀꯅꯤ ꯈꯪꯗꯅ
ꯎꯝ ꯍꯣꯏ ꯍꯣꯏ ꯌꯥꯏꯌꯦ ꯌꯥꯏꯌꯦ ꯆꯠꯁꯦ
ꯍꯣꯏ ꯑꯗꯨꯗꯤꯅꯦ ꯑꯩ ꯆꯠꯂꯝꯗꯥꯏꯗꯅꯦ ꯃꯉꯣꯟꯗ ꯍꯥꯏꯔꯛꯑꯒꯦ ꯑꯗꯨꯒ ꯃꯤꯈꯩꯗꯨꯁꯨꯅꯦ ꯑꯩ ꯈꯔ ꯍꯥꯏꯈꯤ ꯀꯦ ꯄꯥꯎ ꯐꯥꯎꯅꯔꯤꯒꯦ
ꯍꯣ ꯍꯣꯏ ꯍꯥꯏꯔꯣ ꯍꯥꯏꯔꯣ ꯑꯇꯣꯞꯄ ꯏꯃꯥꯟꯅꯕꯤꯗꯁꯨ ꯃꯣꯏꯁꯨ ꯍꯟꯗꯛꯇꯤ ꯁꯣꯏꯍꯜꯂꯛꯇꯕꯤꯗ ꯆꯠꯅꯕ ꯇꯧꯔꯁꯦ ꯍꯥꯏꯒꯔꯣ
ꯑꯗꯨꯅꯦ ꯑꯩꯈꯣꯏ ꯈꯔ ꯁꯤꯟꯗ꯭ꯔꯗꯤ ꯀꯃꯥꯏꯅ ꯇꯧꯅꯤ ꯅꯠꯇ꯭ꯔꯥ ꯏꯃꯥꯟꯅꯕꯤꯅ ꯇꯧꯔꯤꯁꯤꯅꯅꯦ ꯑꯁ ꯁꯤꯁꯨꯅꯦ ꯍꯣꯔꯦꯟ ꯐꯣꯟ ꯇꯧꯕ ꯀꯥꯟꯗ ꯁꯪꯉꯤꯒ ꯁꯪꯗꯦꯒ ꯁꯪꯉꯤꯒ ꯁꯪꯗꯦꯒ ꯇꯧꯗꯣꯔꯤꯅꯤ ꯍꯥꯏꯕ
ꯃꯥꯅꯤ ꯃꯥꯅꯤ ꯊꯧꯗꯣꯏꯅꯦ
ꯌꯥꯗ ꯌꯥꯗ꯭ꯔꯒꯅꯅꯦ ꯏꯕꯥꯅꯤ ꯍꯦꯛ ꯆꯠꯂꯕꯗꯨꯅꯤ
ꯌꯥꯏ ꯌꯥꯏꯌꯦ ꯀꯩꯁꯨ ꯀꯥꯏꯗꯦ ꯑꯗꯨꯁꯨ ꯑꯣ ꯀꯩꯁꯨ ꯀꯥꯏꯗꯦ ꯀꯩꯁꯨ ꯀꯥꯏꯗꯦ ꯎꯝ ꯍꯣꯏ ꯍꯣꯏ ꯑꯗꯨꯗꯤ ꯎꯝ ꯍꯣꯏ ꯍꯣꯏ ꯊꯝꯃꯦ ꯊꯝꯃꯦ